ꯇꯔꯤ ꯀꯦꯝꯖꯅꯔꯤ ꯐꯔ
ꯀ꯭ꯂ ꯀ꯭ꯂꯥꯁ ꯑꯣꯐ ꯀ꯭ꯂ꯭ꯂꯥꯟꯁ
ꯑꯣꯀꯦ ꯑꯁ ꯅꯍꯥꯟꯗꯤ ꯀꯩꯅꯣꯅꯦ ꯀꯤ ꯑꯃꯅ ꯅꯍꯥꯟ ꯀꯩꯅꯣꯋꯦꯁ ꯗꯦꯗ ꯅꯛꯇ ꯑꯗꯨ ꯑ ꯅꯥꯔ ꯂꯩ ꯎꯔꯦ ꯑꯣꯏꯣꯏ ꯁꯥꯟꯔꯑꯅꯤ ꯀ ꯅꯨꯡꯉꯥꯏꯈꯠꯂꯛꯄꯅꯦ
ꯑꯣ ꯑꯔꯥꯡꯝ ꯑꯣꯏꯇꯥꯔ ꯏ ꯋꯥ ꯒꯦꯝ ꯁꯥꯟꯅꯃꯤꯟꯅꯔꯝꯗꯥꯏꯅꯦ
ꯉꯔꯥꯡꯅ ꯀꯥꯎꯔꯦ ꯉꯔꯥꯡꯅ ꯅꯥꯔꯦ ꯍꯣꯏ ꯑꯗꯨꯃꯥꯏ ꯁꯥꯟꯅꯔꯅꯤ ꯑꯩ ꯒꯦꯝꯗꯨ ꯁꯨꯇ ꯅꯨꯡꯉꯥꯏꯈꯠꯂꯛꯄ ꯍꯥꯏꯔꯦ ꯒꯦꯝꯗꯨ ꯀꯃꯥꯏꯅ ꯇꯧꯒꯦꯗ ꯁꯨꯝ ꯁꯥꯟꯅꯗꯗ ꯁꯨꯝ ꯂꯩꯔꯃꯅꯦꯕ ꯑꯁꯨꯨꯏ ꯑꯗꯨ ꯄꯥꯏ ꯌꯥꯝ ꯁꯤ ꯅꯨꯅꯨꯡꯉꯥꯏꯒ ꯄꯥꯏꯂ ꯑꯗꯦ ꯁꯑꯣ ꯄꯥꯏꯅꯤꯡꯒꯂꯅꯤ
ꯏꯕꯥꯅꯤ ꯁꯥꯊꯤꯅ ꯄꯣꯕ꯭ꯔ ꯑꯃ ꯇꯧ ꯄꯣꯕ꯭ꯔ ꯀꯥꯎꯕꯨ ꯀꯥꯎꯔꯦꯗ ꯑꯩ
ꯀꯔꯤ
ꯏꯕꯥꯅꯤ ꯅꯪ ꯁꯨꯌꯨꯚꯥꯏ ꯌꯥꯝ ꯁꯥꯊꯤ ꯄꯣꯕ ꯑꯃ ꯌꯥꯎꯒꯤꯗꯥꯏ ꯑꯩꯅ ꯑꯅꯥꯕ ꯄꯥꯏꯕ꯭ꯔꯥ ꯀꯩꯅꯣꯝ
ꯍꯥꯏꯗꯤ ꯉꯔꯥꯡ ꯅꯍꯟꯒꯤ ꯋꯥꯔꯤꯔ ꯀꯥꯎꯒꯔꯦ ꯑꯣ ꯄꯣꯒꯤꯕꯅꯦ ꯈꯪꯗꯦ ꯀꯥꯎꯒ꯭ꯔꯦꯅꯦ ꯑꯁ ꯒꯦꯝ ꯒꯦꯝ ꯑꯗꯨꯝ ꯁꯥꯅꯒꯟꯂꯦꯅ
ꯁꯅꯔꯨꯅꯨ ꯁꯅꯔꯨꯅꯨ
ꯀꯔꯤꯇꯧꯕꯩ ꯀꯔꯤ ꯇꯧꯕꯩ ꯁꯥꯅꯔꯣꯏꯗ꯭ꯔꯤꯅꯣ
ꯏꯁ ꯃꯇꯝ ꯑꯔꯣꯏꯕꯤ ꯃꯥꯡꯍꯜꯂꯒ
ꯈꯪꯗꯦꯗ
ꯅꯣꯏ ꯂꯥꯏꯔꯤꯛ ꯇꯝꯃꯤꯕ ꯅꯣꯏꯗꯤ ꯁꯥꯅꯒꯅꯣ
ꯑꯥ ꯑꯥ ꯇꯥꯃꯣꯅ ꯍꯥꯏꯕꯅꯤꯅ ꯂꯧꯔꯒꯦ
ꯁꯨꯏꯔꯣ ꯁꯥꯁ ꯀꯦ
ꯀꯔꯤ ꯇꯧꯔꯤꯅꯣ ꯊꯥꯗ꯭ꯔꯕ꯭ꯔꯣ
ꯀꯩꯅꯣ ꯑꯩ ꯁꯤꯗꯒꯤ ꯇꯥꯕꯨ ꯇꯥꯗꯦꯗ ꯇꯥꯔꯝꯒꯅꯤ ꯑꯩꯅ ꯐꯖ ꯇꯥꯕ ꯇꯥꯏꯌꯦ ꯇꯥꯕꯗꯤ
ꯀꯔꯤ ꯒꯦꯝ ꯁꯥꯟꯅꯔꯤꯔꯣꯕ
ꯍꯤꯁꯇ꯭ꯔꯤ ꯌꯦꯡꯕ ꯅꯤꯗ ꯅꯍꯥꯟ
ꯑꯣ ꯖꯣꯏ ꯖꯣꯏꯒꯤꯗꯨ ꯀꯩꯅꯣ ꯇꯧꯕꯕ꯭ꯔꯣ ꯄꯣꯒꯤꯕ꯭ꯔꯣ ꯑꯗꯨꯏꯗ ꯑꯣ ꯑꯣ ꯑꯗꯨꯅꯦ ꯑꯗꯨꯗꯤ ꯁꯨꯠꯇ ꯅꯩ ꯍꯣꯏ ꯑꯔꯣꯏꯖꯕꯤ ꯀꯥꯏꯁꯨ ꯀꯩꯅꯣ ꯋꯥ ꯇꯧꯒ ꯑꯩ ꯑꯗꯨꯗꯤꯔꯝꯗꯅ ꯀꯩꯅꯣ ꯇꯧꯧꯕꯕ ꯁꯥꯟꯗ ꯁꯥꯟꯗ ꯑꯗꯦ ꯃꯥꯔ ꯇꯔ ꯀꯩꯗ ꯃꯥ ꯆꯪꯅꯗꯦꯕꯝ ꯌꯥꯏ ꯆꯅ ꯊꯃꯜ ꯃꯅꯥ
ꯑꯪ ꯗꯦꯗꯥ ꯀꯥꯏ ꯑꯣꯔꯣꯔꯥ ꯑꯦ ꯁꯤꯒ ꯁꯥꯟꯅꯕ
ꯑꯣ ꯀꯔꯤꯒ ꯀꯔꯤꯒ
ꯅꯪꯅꯁꯨꯨ ꯑꯩꯅ ꯑꯣꯇꯦꯠ
ꯑꯥ
ꯑꯣ ꯌꯥꯎꯔꯝꯗ꯭ꯔꯦ ꯁꯤ ꯃꯃꯥꯡ ꯑꯣꯏꯔꯝꯅꯦꯗꯣ ꯑꯩ ꯍꯤꯁꯇ꯭ꯔꯤꯗ ꯌꯥꯎꯔꯝꯗ꯭ꯔꯦ
ꯑꯣ ꯑꯃ ꯑꯅꯤꯗꯨꯅ ꯑꯅꯤꯔꯛ ꯈꯛ ꯁꯥꯟꯅꯕꯩ ꯑꯃ ꯋꯥꯅꯤ ꯃꯔꯤ ꯃꯍ ꯑ ꯑꯗ ꯄꯣ ꯏ ꯈꯪꯅꯤꯁꯤꯦ ꯀꯩꯅꯣ ꯇꯧꯒꯦ ꯑꯦꯒꯦ ꯃꯥꯅꯤ ꯁꯨꯁꯨꯄꯥꯏ ꯑꯔꯤꯗꯨ ꯑꯩꯈꯣꯏ ꯀꯥꯗꯣꯏ ꯇꯔꯅꯦ ꯑꯗꯣ ꯂꯣꯠ ꯂꯣꯠ ꯀꯩꯅꯣ ꯇꯧꯒꯦꯕ ꯂꯣꯠꯁꯨ ꯃꯤꯅ ꯂꯧꯔꯤꯕ ꯑꯗꯨꯗꯩ ꯎꯝ ꯈꯪꯉꯦ ꯈꯪꯉꯦ ꯑꯩ ꯅꯤꯡꯁꯤꯡꯉꯦ ꯑꯩꯅ ꯃꯣꯏ ꯃꯣꯏ ꯀꯔꯤ ꯀꯩꯅꯣ ꯍꯥꯏꯄꯔꯗꯣꯀꯣ ꯍꯦꯜꯄꯔꯗꯣ ꯑꯩꯅ ꯇꯥꯟꯅꯔ ꯍꯥꯠꯀꯦꯗꯧꯒ ꯑꯩ ꯑꯩꯒꯤ ꯁꯤꯈꯤꯕ ꯑꯗꯩꯗꯤ ꯅꯪꯅ ꯂꯣꯠꯇꯣ ꯀꯩꯅꯣ ꯂ
ꯑꯌꯨꯛ ꯍꯤꯁꯇ꯭ꯔꯤꯗꯒ ꯌꯥꯎꯗꯗꯤ ꯈꯪꯗꯦ ꯒꯦꯝ
ꯑꯗꯨ ꯃꯁꯨꯀꯉ ꯑꯗꯤ ꯃꯣꯏꯅ ꯅꯍꯥꯟ ꯑꯔꯣꯏꯗ ꯀꯥꯔꯣꯏ ꯇꯧꯔꯝꯃ ꯑꯩꯈꯣꯏ ꯑ ꯅꯪ ꯌꯥꯥꯏ
ꯑ ꯌꯥ ꯑꯣꯏ ꯃꯅꯦ
ꯀꯩꯅꯣ
ꯑꯣ ꯏꯅꯦꯃꯤ ꯀꯩꯅꯣ ꯥꯏꯕ ꯀꯔꯤ ꯀꯔꯤ ꯀꯔꯤ ꯏꯔꯤꯡ ꯏ ꯄꯥꯏꯕꯤ ꯀꯩꯅꯣꯗ ꯑꯣꯞꯁꯤꯗꯤꯌꯥ ꯑꯗꯨꯝ
ꯑꯣ ꯑꯗꯨꯗ ꯀꯩꯅꯣ ꯇꯧꯅꯦ ꯑꯥ ꯍꯣꯏ ꯃꯣꯏꯅ ꯑꯍꯥꯟꯅ ꯑꯩꯈꯣꯏꯁꯤ ꯁꯨꯔꯝꯃꯒ ꯑꯩꯈꯣꯏ ꯀꯛꯇ ꯄꯨꯂꯞ ꯂꯣꯏ ꯑ ꯑꯩꯈꯣꯏ ꯏꯕꯥꯅꯤ ꯏꯕꯥꯅꯤ ꯀꯅꯥꯣ ꯇꯣ ꯈꯣꯂꯛꯄꯅꯦ ꯀꯌꯥꯒ ꯅꯪꯁꯨ ꯑꯔꯣꯏꯖꯩ ꯀꯪꯈꯠꯂꯛꯄ
ꯃꯣꯏꯒꯤ ꯕꯥꯔꯁꯗꯦ ꯃꯤꯁꯅ ꯀꯩꯅꯣ ꯍꯥꯏꯌꯦ ꯃꯤꯅꯣ ꯌꯥꯎꯕ꯭ꯔꯃ ꯃꯤꯅꯣ ꯃꯥꯅꯦꯃꯤꯅ ꯍꯣꯤ ꯏꯜꯗ ꯋꯥꯂꯦꯗꯣ ꯑꯩꯅ ꯋꯥꯟ ꯊꯥꯛ ꯉꯝꯗꯕ ꯑꯁꯤ ꯑꯃꯝꯗ
ꯑꯗꯩ ꯑꯣ ꯑꯕꯨꯣꯏ ꯐꯅ ꯈꯂ ꯃꯣꯏꯁꯨ ꯇꯂꯤꯌꯥ ꯑꯣꯏꯜꯕꯤ ꯆꯨ ꯄꯔꯦ ꯑꯗꯩ ꯑꯩꯣꯏꯗ ꯀꯩꯅꯣ ꯇꯧꯈꯠꯂꯛꯑꯕꯅꯦ ꯑꯩꯈꯣꯏ ꯀꯥꯏ ꯌꯥꯔꯕꯅꯦ ꯑꯗꯨꯗꯣ ꯑꯩ ꯑꯩꯗꯣ ꯁꯤꯈꯤꯕꯦꯅꯦꯕ ꯑꯩ ꯈꯪꯦ ꯑꯃꯃ ꯃ ꯌꯥ ꯄꯀꯅꯅ ꯀꯥꯎꯋꯦꯅꯦ ꯑꯗꯨ ꯍꯥꯏꯇꯥꯔꯒꯗꯤ ꯍ ꯂꯌꯨꯃꯣꯂ ꯊꯅꯀꯣ ꯑꯋꯥ ꯑꯗ ꯃꯥꯗꯣ ꯁꯤꯦꯛ ꯁꯤꯒꯗꯅꯦ ꯑꯩꯅꯩꯅꯗ ꯍꯥꯂꯒ ꯀꯩꯅꯗꯧꯕ ꯁꯪꯉꯤꯅ ꯀꯩꯅꯣ ꯍ ꯃꯤ ꯂꯥꯛꯗꯣꯟ ꯍꯥ ꯑꯗꯨꯗꯩꯗꯤ ꯂꯣ ꯇꯧꯔꯤꯉꯩ ꯃꯣꯏꯅ ꯊꯨꯖꯤꯜꯂꯑꯦ ꯎꯄꯥꯏꯁ ꯑꯗꯨꯝ ꯑꯩꯈꯣꯏ ꯑꯁ ꯇ ꯇꯔ
ꯑꯗꯣ ꯑꯗꯣ
ꯀꯂ ꯀꯦ ꯁꯔꯃꯦ
ꯍꯥꯏ ꯑꯣ ꯄꯔꯕ ꯑꯣꯏ ꯄꯣꯈ꯭ꯔꯣꯕꯅꯦ
ꯎꯝ ꯦꯝ ꯅꯝꯖꯅꯤꯦꯔ ꯑꯩꯅ ꯑꯩꯈꯣꯏꯁꯤꯗ ꯑꯦꯦ ꯁꯣꯝ ꯅꯥꯀꯟ ꯆꯠꯂꯤ ꯍꯥꯏꯔ ꯃꯇꯝ ꯂꯩꯔꯅ ꯌꯨꯝꯗ꯭ꯔ ꯑꯦ ꯑꯩ ꯌꯨꯝ ꯂꯩ ꯗꯗꯤ ꯀꯩꯅꯣ ꯇꯧꯗꯦꯕ ꯑꯗꯩ ꯌꯦꯝꯗꯨꯀꯣ ꯒꯦꯝ ꯑꯃ ꯁꯛ ꯍꯧꯔꯅꯤꯅ ꯑꯩꯈꯣꯏꯁꯦꯅ ꯍꯥꯏꯗꯤ ꯁꯦꯝꯗꯗꯅꯣ ꯂꯥꯎ ꯍꯥꯢꯗꯤ ꯈꯪꯗꯨꯝ ꯀꯩꯅꯣꯝ ꯇꯧꯔꯤꯉꯩꯗ ꯒꯦꯝ ꯁꯥꯟꯅꯕꯩ ꯀꯦꯝꯑꯅꯤ ꯁꯅꯔꯤ ꯂꯣꯔꯦ
ꯐꯣꯟꯗ ꯇꯧ ꯂꯩ ꯐꯣꯟꯗ ꯇꯧ ꯂꯩ ꯇꯧꯕꯗꯣ
ꯍꯣꯢ ꯑꯗꯒꯤ ꯁꯅꯕꯝ ꯈꯪꯗꯦ ꯍꯥꯢꯕ ꯑꯥꯏ ꯅꯥꯟ ꯁꯇꯔꯗꯦꯗ ꯁꯠꯇꯔꯗꯦꯗ ꯑꯩ ꯆꯠꯀꯦ ꯈꯜꯂꯝꯕ ꯒꯦꯝꯗꯨ ꯁꯥꯅ ꯑꯗꯨꯢ ꯃꯇꯥꯡꯒ ꯁꯥꯟꯅꯕꯗ ꯌꯥꯅꯤꯗ ꯑꯩ ꯒꯦꯝ ꯀꯟ ꯁꯥꯟꯅ ꯈꯔꯦ ꯄꯨꯡ ꯇꯔꯥꯃꯊꯣꯢ ꯚꯔꯣ ꯎꯝ ꯑꯃ ꯑꯃꯁꯨꯏꯗꯅꯦꯈꯣꯏ ꯁꯤꯗꯗꯤ ꯍꯥꯏꯔꯁ ꯌꯨꯝ ꯌꯧꯕꯗ ꯑꯃ ꯃꯈꯥꯏ ꯇꯥꯕꯅꯦ ꯍꯥꯏꯗꯤ ꯈꯣꯢꯗꯤ ꯀꯔꯗ ꯆꯠꯄꯅꯤꯅ ꯁꯤꯗꯩ ꯆꯠꯄ ꯍꯥꯢꯁꯤ ꯄꯨꯡꯃꯨꯒꯤ ꯆꯥꯡ ꯆꯠꯄꯅꯤ ꯍꯥꯢꯕ ꯍꯣꯔꯦꯟ ꯁꯤꯗꯩ ꯚꯥꯔꯣ ꯃꯈꯥꯢ ꯁ꯭ꯋꯥꯢꯗꯩ ꯄꯣꯒꯤꯗꯣꯢꯅꯦꯕ ꯍꯥꯏꯗꯤ
ꯄꯨꯡ ꯄꯨꯡ ꯀꯌꯥꯗ ꯍꯦꯍꯦꯛ ꯌꯧꯢ ꯄꯨꯡ ꯀꯌꯥꯗ ꯍꯦꯍꯦꯛ ꯌꯧꯢ ꯀꯦꯕ
ꯑꯗꯨꯅꯦ ꯄꯨꯡ ꯑꯃ ꯃꯈꯥꯏ ꯑꯗꯨꯋꯥꯏ ꯌꯧꯌꯦꯗꯣ ꯍꯥꯏꯗꯤ ꯌꯨꯝ ꯌꯧꯒꯥꯟꯗ ꯑꯗꯩ ꯆꯥꯛ ꯆꯥꯕ ꯈꯣꯠꯄ ꯄꯨꯡ ꯑꯅꯤ ꯑꯗꯨꯋꯥꯏ ꯇꯥꯔꯦ ꯑꯗꯨ ꯁꯤꯗꯩ ꯆꯠꯈꯤ ꯇꯥꯔꯗꯤ ꯄꯨꯡ ꯑꯃꯃꯨꯛꯀꯤ ꯆꯥꯡ ꯆꯪꯉꯦꯕ ꯑꯗꯨꯒ ꯈꯔ ꯍꯦꯟꯅꯥ ꯑꯃꯨꯛ ꯉꯜꯅ ꯇꯧꯕ ꯌꯥ
ꯖꯒꯥꯗꫭ
ꯂꯥꯄꯤꯉꯣ ꯢꯁ ꯃꯦꯀ꯭ꯔꯣ ꯇꯣꯡꯉ ꯑꯃꯨꯛ ꯃꯨꯛ ꯕꯣꯔꯤꯡꯆꯨ ꯌꯥꯎꯈꯠꯂꯦ ꯍꯥꯢꯕ ꯁꯥꯕꯟ ꯇꯣꯡꯕ ꯅꯥꯀꯟꯗ ꯑꯃꯣ ꯌꯥꯎ ꯑꯩ ꯍꯧꯖꯤꯛ ꯂꯥꯛꯄꯩꯔꯉꯣ ꯌꯧꯅ ꯑꯍꯥꯡ ꯏꯁꯩ ꯏꯁꯩꯗꯨ ꯁꯨꯝ ꯇꯥꯔ ꯁꯨꯝ ꯇꯣꯡꯉꯕꯅꯤ ꯌꯧ ꯅꯥꯏꯈꯠꯂꯛꯇ꯭ꯔꯦ ꯑꯇꯩꯗꯤ ꯁꯤ ꯀꯩꯗꯧꯢ ꯑꯁ ꯇꯥꯛꯁꯇꯨ ꯇꯧꯔꯤꯒꯦꯅ ꯃꯣꯏ ꯇꯥꯛꯁꯁꯤꯁꯨ ꯑꯗꯨꯨꯝ ꯇꯧꯔ ꯇꯧꯔ ꯂꯥꯛꯄꯅꯤ ꯈꯤꯇꯪꯕꯨꯗꯤ ꯅꯥꯏ ꯀꯩꯅꯣꯝ ꯇꯧꯔꯁꯦ ꯈꯔ ꯑꯗꯨꯝ ꯐꯩ ꯅꯠꯇ꯭ꯔꯗꯤ ꯅ
ꯇꯨꯕꯅꯤꯗ ꯑꯩ ꯑꯩ ꯑꯩ ꯀꯣ ꯃꯦꯇ꯭ꯔꯣ ꯆꯠꯀꯥꯟꯗ ꯑꯩ ꯅꯣꯏꯗꯥ ꯍꯦꯛ ꯆꯠꯕꯗꯣ ꯂꯥꯞꯄꯤꯗꯅ ꯑꯗꯨ ꯆꯠꯀꯥꯟꯗ ꯏꯁꯩ ꯇꯥꯗꯣꯏꯅꯦꯕ ꯏꯁꯩ ꯇꯥꯔꯒ ꯃꯣꯟꯗꯥ ꯅꯨꯡꯉꯥꯏ ꯅꯨꯡꯉꯥꯏ ꯆꯞꯂꯒꯥꯟꯗꯗꯤ ꯏꯁꯇꯦꯁꯟꯁꯦ ꯑꯗꯨꯝ ꯍꯦꯟꯇꯣꯛꯑꯒ ꯀꯨꯝꯗꯣꯏꯅꯦꯕ ꯑꯃꯨꯛ ꯍꯜꯂꯒ
ꯄꯨꯡ ꯀꯥꯌꯥꯃꯨꯀꯀꯤ ꯆꯥꯡ ꯆꯪꯏ꯫
ꯄꯨꯡ ꯑꯃ ꯃꯈꯥꯏꯗꯤ ꯆꯪꯉꯦꯗ ꯌꯥꯝꯗ꯭ꯔꯕꯗ
ꯑꯣ ꯑꯩ ꯏ ꯏꯃꯥꯅꯥꯕ ꯑꯃ ꯂꯩꯌꯦꯕ ꯅꯍꯥꯟ ꯀꯩꯅꯣ ꯁꯥ ꯃꯣꯏꯅ ꯂꯩꯕ ꯍꯥꯏꯗꯤ ꯑꯁꯝꯂ
ꯑꯃꯥ ꯑꯅꯤ ꯑꯍꯨꯝꯃꯨꯛ ꯀꯨꯝ ꯃꯝꯃꯅꯦ
ꯆꯠꯂ ꯂꯩ ꯑꯗꯨ ꯃꯥꯁ ꯑꯗꯩ ꯀꯩꯅꯣꯒꯤ ꯅꯪꯅꯥ ꯅꯣꯏꯗꯥ ꯆꯠꯂꯤꯗꯣ ꯑꯃ ꯀꯔꯝꯕ ꯍꯥꯏꯗꯤ ꯀꯋꯥꯏꯗ ꯀꯨꯝꯃꯦ
ꯀꯨꯝꯕꯖꯦ ꯁꯤꯗꯒꯤ ꯆꯠ ꯇꯔ ꯐꯤꯐꯇꯤ ꯇꯨ ꯐꯧ ꯆꯠꯂꯅꯤꯗꯅ
ꯑꯥ
ꯑꯗꯗꯒꯤ ꯐꯤꯐ
ꯅꯠꯇꯦ ꯑꯩ ꯀꯩꯅꯣꯝ ꯍꯪꯒꯦꯅꯦ
ꯑꯥꯎ
ꯑꯁ ꯑꯃ ꯀꯔꯥꯏ ꯂꯩꯒ꯭ꯔꯦ ꯉꯥꯏꯈꯣ ꯀꯣ ꯃꯦꯇ꯭ꯔꯣ ꯃꯦꯞ ꯑꯝ
ꯉꯥꯢꯈꯣ ꯁꯤ ꯍꯥꯟꯅ ꯂꯣꯏꯁꯟꯂꯣ ꯌꯥꯔꯦ꯫
ꯉꯥꯏꯈꯣ ꯈꯣ ꯁꯤ ꯀꯌꯥ ꯁꯨꯔꯒꯦ ꯃꯤꯅꯤꯠ
ꯅꯥꯏꯟ ꯃꯤꯅꯠ
ꯀꯩꯅꯣꯗ ꯁꯤ ꯒꯨꯔꯨ ꯗꯣꯅꯆ ꯆꯍꯥꯌꯥ ꯁ ꯁꯀꯟꯄꯨꯔ ꯍꯥꯏꯖꯦ ꯀꯣꯒꯦ ꯈꯝ꯭ꯔꯥ
ꯑꯗꯨꯗꯣ
ꯖꯤꯔꯣ ꯂꯥꯏꯟꯗ ꯇ꯭ꯔꯣꯗꯅ ꯆꯠꯔꯛꯑꯣ ꯂꯨ ꯂꯏ
ꯑ ꯅꯣꯏꯗꯒꯦꯂꯣ ꯂꯥꯏꯟ ꯂꯩ ꯇꯦ
ꯅꯣꯏꯗ ꯀꯩꯅꯣ ꯅꯣꯏꯗꯥꯗ ꯅꯍꯥꯟ ꯃꯥꯅ ꯊꯣꯡꯕꯗꯨ ꯅꯣꯏꯗꯥꯁꯤ ꯀꯩꯅꯣꯗ ꯅꯠꯇ꯭ꯔꯣ ꯑꯦ ꯅꯣꯣꯏ ꯇ ꯑꯗꯨ ꯏ ꯇꯅꯠꯇ ꯀꯦꯋꯥ ꯦ ꯑꯁꯃ ꯀꯦ ꯍꯒꯦ ꯀꯅꯣ ꯑꯣꯏꯣꯏ ꯂꯦꯕ ꯂ ꯑꯥ ꯀꯦꯕꯜ ꯑꯣꯒꯨꯀ ꯑꯗꯥ ꯣ ꯄꯈ
ꯁꯀꯟꯗꯔꯄꯨꯔ ꯀꯥꯏꯕ
ꯒꯨꯔꯒꯥꯎꯅꯦꯒꯣ ꯑꯩ ꯋꯥ ꯀꯥꯟ ꯍꯒꯣꯟ ꯀꯜꯗꯅꯦ ꯅꯪꯗꯥ ꯑꯣꯏꯔ
ꯑꯦ ꯅꯣꯏꯇꯥꯅ ꯕ꯭ꯂꯨ ꯂꯥꯏꯟꯅꯦꯕ
ꯑꯩ ꯀꯔꯤꯅꯣ ꯑꯁ ꯑꯩ ꯃꯥ ꯑ ꯒꯥꯎꯁ ꯀꯩꯗꯣ ꯑꯣꯀꯦ ꯑꯣꯀꯦ ꯂꯣꯏꯁꯤꯜꯂꯑꯒꯦ
ꯎꯝ